ꯍꯜꯂꯣ
ꯑꯣ ꯇꯥꯔꯦꯀꯣ
ꯑꯣ ꯇꯥꯔꯦ ꯇꯥꯔꯦ ꯇꯥꯔꯦ
ꯍꯧꯖꯤꯛ ꯑꯃꯨꯛꯀ ꯄꯤꯛꯈ꯭ꯔꯦꯅꯦ ꯀꯩꯅꯣꯁꯦ
ꯕꯣꯂꯨꯝꯁꯦ ꯑꯃꯥ ꯃꯈꯣꯟꯁꯦ ꯑꯩ ꯌꯦꯡꯉꯦ ꯍꯦꯛꯇ ꯌꯥꯗꯕ ꯃꯅꯤꯄꯨꯔꯤꯗ ꯍꯦꯛꯇ ꯑꯣꯟꯊꯣꯔꯛꯇꯕꯩꯅꯤ ꯑꯥ ꯍꯥꯏꯗꯤ ꯑ ꯍꯥꯏꯗꯤ ꯀꯩꯅꯣ ꯇꯧꯔꯦ ꯍꯥꯏꯗꯤ ꯍꯦꯛꯇ ꯅꯧꯅ ꯄꯥꯏꯕꯅꯤꯅꯀꯣ ꯈꯪꯉꯧꯗꯕ ꯍꯦꯛꯇ ꯑꯗꯨꯅꯅꯤ
ꯑꯣ
ꯂꯣ ꯐꯃꯥꯏ ꯋꯥ ꯀꯩꯅꯅ ꯑꯥ ꯀꯟꯕꯅ ꯅꯨꯡꯉꯥꯏ ꯊꯃꯨꯛꯃꯨꯛ ꯇꯥꯗꯕꯁꯨ ꯌꯥꯗꯅ
ꯃꯥꯅꯤ ꯃꯥꯅꯤ ꯀꯜꯜꯂꯤ ꯃꯈꯩ ꯑꯩꯈꯣꯏꯗꯗꯤ ꯅꯨꯡꯉꯥꯏꯕ ꯅꯥꯐꯣꯟꯗ ꯅꯞꯄꯒꯗꯤ ꯁꯥꯕꯗꯣ ꯑ
ꯑꯗꯩ ꯁꯨꯝ ꯄꯥꯏ ꯂꯩꯕꯁꯨ ꯑꯃꯨꯛ ꯋꯥꯈꯜꯗꯣ ꯅꯨꯡꯉꯥꯏꯔꯗꯤ ꯅꯥꯒꯗꯣ ꯕꯪ ꯁꯥꯔꯒ ꯏꯅꯨꯡ ꯅꯨꯡꯉꯥꯏꯇꯦꯗꯅ
ꯑꯗꯨꯅꯦ ꯁꯥꯕꯅꯦ
ꯑꯗꯨꯒꯤ ꯈꯤꯇꯪꯗꯣ ꯃꯥꯒꯤ ꯀꯩꯅꯣꯗꯣ ꯈꯣꯟꯖꯦꯜꯗꯣ ꯂꯥꯎꯔꯒ ꯅꯨꯡꯉꯥꯏꯌꯦꯕ ꯀꯜꯂꯒꯗꯤ
ꯎꯝ
ꯅꯣꯏ ꯆꯥꯛꯇꯤ ꯆꯥꯔꯕꯣ
ꯆꯥꯔꯦ ꯑꯩ ꯀꯩ ꯌꯦꯟꯖꯥꯡꯅꯣ ꯆꯥꯕꯗꯨ ꯍꯋꯥꯏ ꯊꯣꯡꯕ ꯆꯥꯏ
ꯈꯪꯗꯦꯗꯥ ꯍꯧꯖꯤꯛꯀꯥꯟꯁꯦ ꯌꯦꯟꯖꯥꯡꯁꯦ ꯀꯔꯤ ꯆꯥꯗꯣꯅꯣ ꯆꯥꯔꯨ ꯆꯥꯔꯨ ꯁꯥ ꯆꯥꯔꯦ ꯑꯥ ꯁꯥ ꯆꯥꯔꯦ ꯆꯥꯅꯤꯡꯗꯦ ꯑꯣ ꯊꯥꯎ ꯌꯥꯝ ꯌꯥꯎꯕꯅꯦ ꯁꯥꯒ ꯁꯥꯒꯠꯂꯛꯄꯅꯤꯅꯀꯣ
ꯎꯝ
ꯀꯩꯅꯣ ꯆꯔꯦ ꯑ ꯀꯩꯍꯥꯏꯅꯤ ꯍꯧꯖꯤꯛꯇꯤ ꯁꯧꯒ꯭ꯔꯤꯒꯨꯝꯕꯅ ꯍꯧꯋꯦꯀꯣ
ꯃꯥꯅꯤ ꯃꯥꯅꯤ ꯑꯁ ꯑꯗꯨꯃꯥꯏꯅ ꯍꯥꯏꯔꯛꯑꯒ ꯁꯧꯒ꯭ꯔꯤꯁꯦ ꯊꯣꯡꯉ ꯊꯣꯡꯉꯗꯤ
ꯏꯔꯣꯡꯕꯒꯨꯝꯕ ꯁꯧꯒꯂꯤꯒꯨꯝꯕ ꯌꯥꯎꯒꯅꯤ
ꯃꯅ ꯃꯥꯅꯦ ꯁꯥꯒꯨꯝꯕ ꯊꯣꯡꯉꯒ ꯑꯁ ꯁꯧꯒ꯭ꯔꯤ ꯑꯣꯏꯔꯗꯤ ꯁꯧꯒ꯭ꯔꯤ ꯌꯥꯎꯗꯤ ꯍꯥꯎꯅꯤꯗ ꯀꯥꯏꯅ ꯍꯥꯏꯔ ꯍꯥꯏꯕꯗꯣ
ꯎꯝ
ꯃꯥꯒꯤ ꯑꯁꯤꯟꯕꯗꯨꯅ ꯑꯣꯏꯕꯖꯥꯠꯅꯤ
ꯃꯥꯅꯦ ꯁꯒꯣꯏꯅꯤ ꯍꯦ ꯍꯥꯏ ꯃꯍꯤ ꯑꯃ ꯌꯥꯎ꯭ꯔꯦ
ꯑꯩꯈꯣꯏ ꯆꯤꯡꯗꯗꯤ ꯑꯁꯤꯟꯕ ꯆꯥꯕꯁꯦ
ꯑꯣ
ꯑꯩꯈꯣꯏ ꯁꯧꯖꯤ ꯉꯛꯇ ꯆꯥꯗꯦꯕꯀꯣ ꯑꯩ ꯅꯣꯏꯁꯨ ꯑꯗꯨꯝ ꯌꯦꯡꯉꯣꯕꯀꯣ ꯑꯩꯅ ꯍꯥꯏꯔꯛꯄꯗꯣ ꯇꯧꯔ ꯑꯇ ꯌꯦꯡꯉꯨꯕ ꯎꯆꯆꯤꯡꯗꯗꯤ ꯏꯚꯟ ꯑꯩꯈꯣꯏ ꯁꯤ ꯍꯩꯅꯧꯁꯦ
ꯎꯝ
ꯍꯩꯅꯧꯁꯨ ꯌꯥꯕꯅꯦ
ꯎꯝ
ꯍꯩꯅꯧꯁꯨ ꯌꯥꯕꯅꯦ ꯍꯩꯅꯧꯗꯣ ꯃꯥꯏꯃꯨꯛ ꯍꯥ
ꯍꯩꯅꯧꯖꯦ ꯊꯣꯡꯉ ꯆꯥꯗꯣꯏꯔꯣ
ꯑꯥ ꯆꯝꯐꯨꯠ ꯆꯝꯐꯨꯠ ꯑꯣꯏꯅ
ꯎꯝ
ꯃꯍꯤ ꯊꯛꯅꯕ ꯑꯩꯈꯣꯏꯗꯤ ꯆꯥꯛꯀꯁꯨ ꯇꯣꯠꯂ ꯁꯥꯏ ꯁꯧꯒ꯭ꯔꯤꯁꯨ ꯆꯥꯛꯀ ꯇꯣꯠꯂ ꯁꯥꯏꯗꯅ ꯑꯗꯨꯃꯥꯏꯅ ꯆꯞ ꯃꯥꯟꯅꯅ ꯑꯩꯈꯣꯏꯒꯤ ꯍꯩꯅꯧ ꯑꯃꯨꯟꯕ ꯅꯠꯇꯕ ꯑꯩꯈꯣꯏꯒꯤ ꯅꯧꯕ ꯀꯟꯅ ꯅꯧꯕꯗ ꯅꯧꯕ ꯍꯥꯏꯗꯤ ꯌꯥꯝ ꯄꯤꯛꯄ ꯄꯤꯛꯂꯗꯤ ꯁꯤꯟꯗꯦꯗꯅ ꯃꯥꯏ ꯁꯤꯟꯕ ꯃꯇꯝ ꯑꯃ ꯂꯩꯇ꯭ꯔꯣ
ꯎꯝ ꯍꯣꯏꯅꯦ ꯑꯩꯈꯣꯏꯅ ꯊꯨꯝ ꯃꯣꯔꯣꯛꯀ ꯇꯧꯔ ꯇꯪꯉ ꯇꯪꯉ ꯆꯥꯕꯩ ꯑꯃ ꯂꯩꯕꯗꯣ ꯑꯗꯨꯒꯤ ꯑ
ꯑꯗꯣ ꯁꯣꯝ ꯇꯝꯄꯥꯛꯇꯗꯤ ꯆꯥꯟꯅꯗꯦ ꯍꯥꯏꯌꯦꯕ ꯑꯗ ꯑꯩꯅ ꯍꯥꯏꯕꯅꯤ ꯅꯣꯏ ꯆꯥꯎ ꯆꯥꯎ ꯀꯩꯝ ꯇꯧꯔꯏ ꯌꯦꯡꯉꯣ ꯑꯁꯤꯟꯕ ꯄꯥꯝꯃꯗꯤ ꯌꯥꯝ ꯍꯥꯎꯕ ꯅꯦꯅ ꯃꯣꯏ ꯊꯥꯖꯗꯕ
ꯎꯝ ꯀꯃꯥꯏ ꯊ ꯊꯣꯡꯕꯗꯤ ꯀꯃꯥꯏꯅ ꯊꯣꯡꯒꯦ
ꯊꯣꯡꯕ ꯁꯨꯃꯥꯏꯅ ꯇꯧꯒꯅꯤ ꯍꯥꯏꯔꯒꯗꯤ ꯎ ꯆꯞ ꯃꯥꯟꯅꯩꯗ ꯀꯩꯅꯣꯒ ꯁꯧꯈ꯭ꯔꯤ ꯑꯗꯨꯝ ꯆꯝꯐꯨꯠ ꯊꯣꯡꯕꯒ ꯑꯩꯈꯣꯏꯒꯤ ꯃꯀꯨꯗꯣ ꯂꯧꯊꯣꯛꯑꯅꯤ
ꯎꯝ
ꯃꯀꯨ ꯂꯧꯊꯣꯛꯑ ꯐꯖꯅ ꯆꯥꯝꯊꯣꯛꯑꯅꯤ ꯑꯗꯨꯣ ꯁꯨꯔꯤꯁꯤꯅ ꯄꯥꯅ ꯂꯦꯟꯗꯧꯕ
ꯑ
ꯄꯥꯅ ꯌꯥꯝ ꯌꯥꯝ ꯍꯥꯞꯀꯅꯨꯀꯣ ꯌꯥꯝ ꯑꯣꯏꯔꯗꯤ ꯁꯤꯟꯕꯅꯤ
ꯑꯣ
ꯃꯥꯒꯤ ꯌꯦꯡꯉꯣ ꯃꯥꯒꯤ ꯆꯐꯨꯗꯣ ꯄꯤꯛꯑꯒꯗꯤ ꯁꯨꯛ ꯆꯥꯡꯗ ꯌꯥꯅꯤ ꯍꯥꯏꯕꯗꯣ
ꯍꯣꯏ
ꯑꯗꯨ ꯑꯗꯨꯗ ꯄꯥꯅ ꯁꯣꯏꯖꯤꯜꯂꯣ ꯑꯗꯨꯒ ꯀꯩꯅꯣ ꯏꯁꯤꯡ ꯍꯥꯟꯅ ꯁꯥꯍꯜꯂꯣ ꯁꯧꯒ꯭ꯔꯤꯁꯨ ꯍꯥꯟꯅ ꯁꯥꯍꯟꯕꯅ ꯍꯥꯎꯋꯤꯗꯅ ꯑꯗꯨꯒ ꯏꯁꯤꯡꯗꯣ ꯁꯥꯍꯜꯂꯣ ꯑꯗꯨꯒ ꯍꯥꯟꯅ ꯊꯨꯝ ꯃꯔꯣꯛ ꯍꯥꯞꯆꯤꯜꯂꯛꯑꯣꯕ
ꯎꯝ
ꯃꯔꯣꯛ ꯀꯥꯏ ꯊꯨꯝ ꯍꯥꯞꯆꯤꯜꯂꯣ ꯑꯗꯨꯒ ꯉꯥꯔꯤ ꯍꯥꯞꯆꯤꯜꯂꯣ ꯇꯤꯜꯍꯧ ꯍꯥꯞꯆꯤꯜꯂꯣ
ꯑꯣ ꯀꯩꯅꯣꯗ ꯍꯩꯅꯧ ꯊꯣꯡ ꯍꯩꯅꯧꯁꯦ ꯉꯥꯔꯤꯁꯨꯣ ꯍꯥꯞꯇꯔꯕ
ꯃꯥꯅꯦ ꯃꯥꯅꯦ ꯌꯥꯏꯌꯦ
ꯑꯥ
ꯑꯩꯈꯣꯏ ꯑꯧꯔꯤ ꯊꯣꯡꯗꯁꯨ ꯍꯥꯞꯄꯤꯗꯅ
ꯑꯗꯨꯝ ꯄꯥꯅ ꯁꯣꯏꯗꯣꯏꯅꯤꯀꯣ ꯄꯥꯅ ꯁꯣꯏꯗꯣꯏꯅꯤ ꯑꯗꯨꯒ
ꯍꯥꯞꯆꯤꯜꯂꯅꯤ ꯑꯗꯨꯒ ꯐꯨꯠꯂꯅꯤ ꯑꯗꯨ ꯑꯣꯠꯂ ꯉꯥꯔꯤ ꯑꯗꯨꯝ ꯁꯧꯔꯛꯑꯅꯤꯗꯅ ꯏꯁꯤꯡꯗꯣ ꯁꯧꯔꯀꯥꯟꯗ ꯍꯧꯖꯤꯛ ꯍꯩꯅꯧꯗꯣ ꯍꯥꯞꯆꯤꯜꯂꯒ ꯑꯗꯨꯝ ꯑꯣꯠꯂꯣꯕ ꯍꯥꯏꯗꯤ ꯁꯧꯒ꯭ꯔꯤꯁꯨ ꯑꯣꯠꯇ꯭ꯔꯒꯗꯤ ꯍꯥꯎꯇꯦ ꯍꯥꯏꯌꯦꯕ ꯍꯥꯎꯇꯦꯕ ꯑ ꯑꯗꯨꯒ ꯇꯥꯏꯞꯇ ꯆꯞ ꯃꯥꯟꯅꯅ ꯑꯗꯨꯝ ꯑꯣꯜꯂꯣ ꯑꯗꯨꯒ ꯊꯨꯝ ꯑꯗꯨꯝ ꯌꯥꯔꯦ ꯑꯗꯨꯒ ꯊꯛꯄ ꯌꯥꯔꯕꯅꯤ
ꯑꯣ ꯁꯧꯒ꯭ꯔꯤ ꯊꯣꯡꯕꯅꯤꯅꯦ ꯄꯨꯔꯥ ꯅꯠꯇ꯭ꯔꯥ
ꯃꯥꯅꯦ ꯃꯥꯅꯦ ꯁꯧꯒꯤ ꯊꯣꯡꯕꯅꯦ ꯆꯞ ꯃꯥꯟꯅꯕꯅꯦ
ꯃꯍꯥꯎ ꯍꯧꯖꯤ ꯀꯃꯥꯏ ꯇꯧꯋꯦ
ꯃꯍꯥꯎ ꯁꯤꯜꯂꯦ ꯀꯝꯗꯧꯗ ꯁꯤꯟꯕ ꯉꯥꯛꯇꯅꯤ ꯃꯅꯝꯁꯨ
ꯑꯝ ꯑꯩꯈꯣꯏꯒꯤ ꯍꯩꯅꯧꯒꯤ ꯃꯅꯝꯒ ꯆꯦꯟꯕ꯭ꯔꯥꯕ ꯑꯅꯦ
ꯍꯩꯅꯧ ꯈꯤꯇꯪ ꯑꯃꯗꯤꯗꯤ ꯆꯦꯜꯂꯦ ꯑꯗꯨ ꯑꯣꯏꯔꯁꯨ ꯑꯗꯨꯝ ꯍꯩꯅꯕꯅꯦ ꯀꯔꯤꯝ ꯇꯧꯗꯦꯗ ꯈꯟꯗꯦꯗ ꯑꯗꯨꯝ ꯊꯛꯄ ꯑꯗꯨꯝ ꯊꯛꯄ ꯌꯥꯝ ꯍꯥꯎꯕꯅꯦ ꯁꯤꯜꯂꯒ
ꯑꯝꯇꯪ ꯊꯣꯛꯣꯡꯅꯩꯌꯦꯚꯥꯏ
ꯌꯦꯡꯉꯣ ꯌꯦꯡꯉꯣ ꯑꯗꯨꯒ ꯈ꯭ꯋꯥꯏ ꯁꯤꯟꯕ ꯑꯃ ꯂꯩꯇ꯭ꯔꯣ ꯑꯩꯈꯣꯏꯒꯤ ꯈꯨꯠ ꯈꯨꯠꯇꯨꯃꯨꯛ ꯆꯥꯎꯔꯒ ꯑꯃ ꯂꯩꯕꯗꯣ ꯃꯃꯤꯡꯗꯨꯣ ꯀꯔꯤ ꯍꯥꯏꯕ ꯑꯣꯏꯔꯦ ꯌꯥꯝ ꯁꯤꯟꯕꯤꯗꯣ ꯑꯩꯈꯣꯏꯒꯤ ꯃꯆꯨꯁꯦ ꯂꯪꯇ꯭ꯤꯔꯤꯛ ꯂꯪꯉꯑꯒ ꯆꯤꯡꯗꯒꯤ ꯍꯦꯛ ꯍꯦꯛꯇ ꯄꯨꯊꯣꯛꯂꯛꯄꯗꯣ
ꯈꯪꯗꯦ ꯋꯥꯃꯁ
ꯑꯗꯨꯒ ꯑꯗꯨꯗ ꯑꯣꯏꯗꯣꯏꯔꯦꯀꯣ
ꯑ ꯑꯥ ꯑꯗꯨ ꯑꯗꯨꯁꯨ ꯍꯧꯖꯤꯛ ꯆꯞ ꯃꯥꯟꯅꯅ ꯊꯣꯡꯕꯅꯦ ꯍꯧꯖꯤꯛꯒ ꯑꯣ ꯃꯥꯅꯦ ꯑꯗꯨ ꯑꯗꯨꯕꯨ ꯑꯗꯨꯒꯤ ꯍꯩꯗꯨꯗꯣ ꯍꯩꯅꯧ ꯍꯦꯟꯅ ꯁꯤꯜꯂꯤꯗꯅ ꯑꯗꯣ ꯍꯩꯅꯧꯗꯤ ꯈꯤꯇꯪ ꯇꯥꯅ ꯑꯃꯨꯛ ꯍꯥꯞꯀꯗꯧꯕ ꯍꯩꯅꯧ ꯌꯧꯍꯟꯕ ꯌꯥꯗꯦ ꯑꯩ ꯌꯥꯝ ꯁꯤꯟꯕꯅꯦꯕ ꯌꯥꯝ ꯁꯤꯜꯂꯗꯤ ꯊꯛꯄ ꯉꯝꯗꯕꯅꯤ
ꯑꯥ
ꯑꯣꯗ ꯑꯗꯨꯃꯥꯏꯅ ꯀꯩꯅꯣ ꯇꯧꯋꯦꯕ ꯑꯗꯨꯒ ꯑꯗꯗꯤ ꯑꯩꯈꯣꯏ ꯆꯥꯕꯗꯤ ꯁꯣꯝ ꯇꯝꯄꯥꯛ ꯇꯗꯤ ꯐꯪꯉꯦ ꯑꯗꯨꯕꯨ ꯇꯝꯄꯥꯛꯇꯗꯤ ꯑꯩꯈꯣꯏꯒꯤ ꯀꯩ ꯍꯥꯏꯅꯤ ꯆꯥꯕ ꯅꯤꯌꯣꯝꯁꯦ ꯁꯤ ꯁꯨꯃꯥꯏꯅ ꯆꯥꯅꯤ ꯍꯥꯏꯕꯁꯦ ꯁꯨꯃꯥꯏꯅ ꯍꯦꯟꯗꯦꯕ ꯑꯗꯨ ꯑꯩꯈꯣꯏꯗꯤ ꯄꯪꯆꯦ ꯁꯦꯝꯃꯦꯕ ꯁꯦꯝꯕ ꯍꯥꯏꯁꯤ ꯂꯩꯗꯅ ꯑꯩꯈꯣꯏ ꯁꯣꯝꯗ ꯇꯝꯄꯥꯛꯇ ꯑꯩꯈꯣꯏ ꯄꯥꯟꯁꯤꯦ ꯊꯣꯡꯉꯒ ꯏꯔꯣꯟꯕꯗꯤ ꯆꯥꯕ꯭ꯔꯥ
ꯄꯥꯟ ꯏꯔꯣꯟꯕ ꯃꯆꯥꯥꯏ
ꯑꯣ ꯑꯗꯨꯗꯤ ꯑꯗꯨꯃ ꯂꯩꯔꯦ ꯑꯗꯨꯒ ꯍꯧꯖꯤꯛ ꯑꯅꯧꯕ ꯍꯥꯏꯔꯒꯗꯤ ꯍꯧꯖꯤꯛ ꯑꯃ ꯍꯧꯖꯤꯛꯀꯤ ꯑꯃ ꯁꯣꯝ ꯇꯧꯅꯗꯕ ꯄꯥꯟ ꯏꯔꯣꯟꯕ
ꯈꯪꯗꯦꯗ ꯊꯣꯡꯕꯁꯦ ꯄꯪꯊꯣꯡ ꯈꯣꯡꯕꯁꯨ ꯑꯗꯨꯝ ꯆꯥꯕꯗꯤ ꯌꯥꯕꯖꯥꯠꯅꯤꯗꯀꯣ
ꯌꯥꯕꯅꯦ ꯑꯩꯈꯣꯏꯅ ꯁꯨꯝ ꯃꯥꯒꯤ
ꯏꯕꯒꯤꯀꯣ ꯍꯥꯎꯒꯗ꯭ꯔꯥ ꯍꯥꯎꯔꯣꯏꯗ꯭ꯔꯥꯗꯤ ꯁꯤ ꯆꯥꯔꯒꯗ ꯍꯣꯔꯦꯟ ꯄꯨꯡ ꯅꯨꯡꯉꯥꯏꯒꯗꯥ ꯅꯨꯡꯉꯥꯏꯔꯣꯏꯗꯥ ꯈꯪꯗꯕ꯭ꯔꯣ
ꯃꯥꯅꯦ ꯃꯥꯅꯦ ꯑꯧ ꯑꯗꯨꯗꯣ ꯍꯥꯏꯕ ꯃꯤꯗ ꯍꯥꯟꯅ ꯍꯪꯕꯀꯣ
ꯑ ꯆꯥꯈꯤꯕ ꯃꯤꯁꯤ ꯐꯕꯀꯣ ꯑꯗꯩꯗꯤ ꯍꯤꯗꯥꯛꯇꯁꯨ ꯃꯌꯥꯝ ꯂꯩꯗꯅꯀꯣ ꯂꯣꯛ ꯊꯨꯡꯕꯗ ꯍꯤꯗꯥꯛ ꯀꯔꯝꯕ ꯆꯥꯅꯤ ꯑꯗꯨ ꯃꯝ ꯂꯩꯗ ꯈꯪꯗꯅ ꯆꯥꯎꯔꯗꯤ ꯑꯃꯨꯛ ꯑꯗꯨ ꯑꯃꯨꯛ ꯅꯥꯔ ꯁꯤꯗꯣꯏꯅꯦꯕ
ꯃꯥꯅꯤ ꯃꯥꯅꯤ
ꯈꯪꯅ ꯆꯥꯔꯒꯗꯤ ꯑꯗꯨ
ꯏꯃꯥ ꯏꯃꯥ ꯕꯨꯗꯤ ꯈꯪꯉꯤ ꯑꯩꯈꯣꯏꯒꯤ ꯆꯤꯡ ꯆꯠꯂꯒꯖꯨ ꯍꯧꯖꯤꯛ ꯀꯤ ꯑꯩꯈꯣꯏꯒꯤ ꯆꯤꯡ ꯑꯩꯈꯣꯏ ꯂꯩꯕꯥꯛꯇ ꯍꯧꯕꯗꯣ
ꯎꯝ
ꯂꯩꯕꯥꯛꯇ ꯍꯧꯕꯗꯣ ꯑꯗꯨ ꯑꯗꯨꯗꯣ ꯌꯥꯕ꯭ꯔ ꯌꯥꯗ ꯌꯥꯕ꯭ꯔꯥ ꯌꯥꯗꯕ꯭ꯔꯥ ꯍꯥꯏꯅ ꯑꯗꯨꯁꯨ ꯃꯍꯥꯎ ꯇꯪꯕ ꯍꯩꯈꯤꯕ ꯑꯩꯈꯣꯏ ꯏꯃꯥꯈꯣꯏꯗꯤ꯫
ꯎꯝ ꯑꯁ ꯀꯩꯅꯣꯒꯤ ꯑꯩ ꯆꯤꯡ ꯀꯥꯔꯒ ꯑꯩ ꯈꯪꯕꯨ ꯆꯤꯡꯒꯤ ꯀꯩꯅꯣ ꯍꯋꯥꯏꯖꯥꯔꯒ ꯇꯧꯔ ꯑꯣꯛꯀ ꯁꯟ ꯊꯣꯡꯕ ꯗꯨ ꯈꯪꯕ꯭ꯔ ꯑꯣꯛ ꯑꯌꯥꯏꯕꯒꯥ ꯇꯧꯔꯥ ꯊꯣꯡꯕꯗꯣꯃꯗꯨꯗꯤ ꯍꯥꯎꯕꯅꯤ꯫
ꯍꯥꯎꯕꯅꯦ
ꯃꯗꯨ ꯌꯥꯝ ꯑꯗꯨꯅꯤ ꯌꯥꯝ ꯍꯥꯎꯔꯤꯁꯦ ꯑꯗꯒꯤ ꯑꯩꯈꯣꯏ ꯃꯩꯇꯩ ꯇꯩꯗ ꯍꯥꯏꯔꯣꯟꯗ ꯍꯥꯏꯔꯒ ꯎꯁꯤꯡꯁ ꯍꯥꯏꯕ꯭ꯔꯥ ꯀꯩꯅꯣ ꯃꯌꯥꯝꯅ ꯃꯅꯝ ꯅꯨꯡꯁꯤꯕ ꯑꯃ ꯂꯩꯕꯗꯣ ꯈꯪꯕ꯭ꯔꯥ? ꯑꯥ ꯑꯗꯨꯒ ꯀꯩꯅꯣ ꯑꯗꯨꯁꯨ ꯍꯥꯎꯕꯅꯦ ꯏꯔꯣꯝꯕꯒ ꯃꯣꯏ ꯑꯃꯦꯠꯄꯥ ꯇꯧꯕꯗꯣ ꯑꯩ ꯍꯟꯗꯛ ꯆꯥꯔꯛꯄꯀꯣ
ꯃꯥꯅꯦ
ꯈꯨꯍꯥꯎ ꯑꯝ ꯇꯧꯖꯥꯠꯅꯤ꯫
ꯑꯗꯨ ꯄꯥꯟꯒ ꯀꯩꯅꯣꯗꯤ ꯊꯣꯡꯕ꯭ꯔꯥ ꯄꯥꯟꯒ ꯀꯩ ꯀꯩ ꯄꯥꯟꯒ ꯑꯩꯈꯣꯏꯒꯤ ꯁꯥ ꯑꯀꯪꯕꯗꯣ
ꯁꯥ ꯑꯀꯪꯕ ꯑꯗꯨꯗꯤ ꯊꯣꯡꯗꯦꯕꯣ ꯀꯃꯥꯏꯅ ꯊꯣꯡꯒꯦ ꯈꯪꯗꯦ ꯆꯥꯗ꯭ꯔꯤ꯫
ꯑꯥ ꯆꯞ ꯃꯥꯟꯅꯩ ꯑꯩꯈꯣꯏꯅ ꯎꯝ ꯑ ꯆꯞ ꯃꯥꯟꯅꯩꯗ ꯊꯣꯡꯕꯗ ꯑꯗꯨꯝ ꯁꯥ ꯍꯥꯞꯆꯤꯟꯕꯒꯤ ꯋꯥꯅꯤꯗ꯫
ꯍꯣꯏꯗ
ꯑꯀꯪꯕꯗꯣ ꯑꯩꯈꯣꯏꯒꯤ ꯁꯟꯁꯥ ꯑꯣꯏꯔꯁꯨ ꯀꯪꯍꯜꯂꯒ ꯑꯗꯨꯒ ꯄꯤꯁꯇꯣ ꯈꯤꯇꯪ- ꯈꯤꯇꯪ ꯄꯤꯉ ꯀꯛꯑꯒ ꯇꯧꯕꯅꯦ꯫ ꯇ꯭ꯔꯥꯏ ꯇꯧ ꯍꯥꯎꯕꯅꯤ ꯫ ꯑꯈꯣꯏ ꯄꯥꯟꯗ ꯆꯤꯡꯗꯀꯣ ꯑꯗꯨꯃꯥꯏꯅ ꯑꯃ ꯆꯥꯏ ꯏꯔꯣꯜꯂꯒ ꯑꯃ ꯆꯥꯏ꯫ ꯑꯗꯣ ꯑꯩꯈꯣꯏꯁꯤꯅꯅꯦ ꯑꯅꯤꯄꯥꯟꯁꯦ ꯑꯅꯤ ꯊꯣꯛꯅ ꯍꯦꯛꯇ ꯇꯧꯏ ꯑꯩꯈꯣꯏꯗꯤ ꯏꯁꯤꯡ ꯈꯤꯇꯪ ꯌꯥꯝ ꯌꯥꯝ ꯍꯥꯞꯂꯒ ꯑꯩꯈꯣꯏꯒꯤ ꯏꯔꯣꯟꯕ ꯍꯤꯟꯖꯥꯡ ꯑꯣꯏꯅ ꯇꯧꯕ ꯑꯃ ꯑꯗꯨꯒ ꯁꯤꯡꯖꯨ ꯑꯣꯏꯅ ꯀꯪꯅ ꯇꯧꯕ ꯑꯃ ꯑꯗꯨꯃꯥꯏꯅ ꯇꯧꯋꯦ ꯑꯗꯨꯗꯤ ꯀꯪꯅ ꯇꯧꯔꯒꯗꯤ ꯑꯩꯈꯣꯏꯒꯤ ꯍꯧꯖꯤꯛꯀꯤ ꯁꯥ ꯀꯩꯅꯣꯗꯣ ꯑꯀꯪꯕꯗꯣ
ꯎꯝ꯫
ꯑꯩꯈꯣꯏꯒꯤ ꯑ ꯁꯨꯔꯤꯁꯤꯅ ꯃꯆꯥ ꯃꯆꯥ ꯇꯧꯔꯒ ꯁꯣꯏꯖꯤꯟꯕ
ꯎꯝ
ꯍꯥꯎ ꯕꯅꯦ ꯑꯗꯨꯒ ꯑꯗꯣ ꯀꯩꯅꯣꯗꯤ ꯊꯣꯡꯕ꯭ꯔꯥ ꯑꯩꯈꯣꯏꯒꯤ ꯈꯥꯃꯦꯟ ꯍꯥꯏꯗꯤ ꯁꯣꯝꯒꯤ ꯈꯥꯃꯦꯟ ꯅꯠꯇꯕ ꯑꯃ ꯑꯩꯈꯣꯏ ꯇꯤꯡꯈꯪ ꯌꯥꯝ ꯄꯥꯟꯕ ꯑꯁꯤꯟꯕ ꯑꯃ ꯂꯩꯇ꯭ꯔꯣ
ꯈꯥꯃꯦꯟ ꯇꯤꯡꯈꯪ ꯈꯪꯗꯦꯕꯣ ꯑꯗꯨꯗꯤ꯫
ꯁꯣꯝꯗꯗꯤ ꯄꯛꯎꯗꯤꯅꯦ ꯏ ꯆꯤꯡꯗꯗꯤ ꯌꯥꯝ ꯊꯥꯅꯩ ꯑꯩꯈꯣꯏꯒꯤ ꯃꯥꯒꯤ ꯄꯥꯝꯕꯤ ꯇꯤꯡꯈꯪꯌꯥꯝ ꯍꯧꯕꯗꯣ
ꯑꯥ
ꯀꯩꯁꯨ
ꯈꯪꯗ꯭ꯔꯦ ꯑꯗꯣ ꯃꯃꯤꯡ ꯑꯩꯅ ꯎꯔꯗꯤ ꯈꯪꯒꯅꯤ꯫ ꯎꯗꯕꯩꯅꯤ ꯈꯪꯗꯦ꯫
ꯑꯗꯨꯗꯣ ꯑꯗꯨ ꯑꯗꯨ ꯑꯗꯨꯒ ꯁꯥ ꯑꯀꯪꯕ ꯑꯗꯨꯒ ꯑꯩꯈꯣꯏ ꯈ꯭ꯋꯥꯏ ꯑꯗꯨꯗ ꯆꯥꯅꯕ ꯍꯥꯏꯔꯒ ꯑꯩꯈꯣꯏꯒꯤ ꯀꯩꯅꯣꯁꯦ ꯑꯩꯈꯣꯏ ꯌꯣꯡꯖꯦ ꯃꯥꯒꯤ ꯁꯥꯁꯦ ꯁꯥ ꯃꯥꯒꯤ ꯃꯥꯒꯤ ꯁꯥꯗ ꯈꯤꯇꯪ ꯀꯪꯍꯜꯂꯒ ꯑꯗꯨꯅ ꯆꯤꯡꯒꯤꯗ ꯑꯗꯨ ꯑꯅꯤ ꯕꯦꯁ ꯇꯥꯔꯦ꯫ ꯇꯣꯞꯄꯗꯤ ꯀꯔꯤ ꯂꯩ꯫
ꯑꯁ ꯀꯩꯅꯣ ꯍꯥꯏꯔꯒ ꯑꯩꯈꯣꯏꯅ ꯑꯩꯈꯣꯏꯅꯗꯤ ꯆꯥꯟꯅꯗꯕꯀꯣ ꯍꯪꯉꯣꯏꯖꯤ ꯌꯥꯝ ꯍꯥꯎꯋꯦ ꯇꯥꯏꯅꯦ꯫
ꯍꯪꯉꯣꯏ ꯍꯥꯏꯁꯦ ꯃꯈꯜ ꯑꯅꯤ ꯂꯩꯌꯦꯕꯀꯣ ꯑꯩꯈꯣꯏꯒꯤ ꯁꯣꯝꯒꯤ ꯇꯝꯄꯥꯛꯀꯤ ꯃꯣꯔꯤ ꯍꯪꯉꯣꯏ ꯍꯥꯏꯕꯗꯨꯒ ꯑꯩꯈꯣꯏꯒꯤ ꯂꯣꯛꯇ ꯂꯩꯕ ꯑꯃ ꯃꯥꯟꯅꯗꯦꯕ ꯂꯣꯛꯇ ꯁꯥꯡꯕ ꯑꯃ ꯂꯩꯔꯤꯌꯦ ꯁꯥꯡ ꯇꯧꯔꯒ
ꯑꯈꯣꯏ ꯅꯦ ꯉꯥ ꯅꯦ ꯉꯥ ꯈꯣꯡꯕ꯭ꯔꯣ? ꯑ ꯂꯕꯨꯛꯇꯒ ꯒꯣ ꯒꯣ ꯈꯣꯡꯕꯗꯣ꯫
ꯂꯧꯕꯨꯛꯀꯤꯒ ꯅꯠꯇꯕ ꯑꯃ ꯆꯤꯡꯒꯤ ꯇꯣꯉꯥꯟꯕ ꯑꯃ ꯂꯩ ꯃꯥꯟꯅꯗꯦ꯫
ꯑꯣ
ꯑꯩꯈꯣꯏ ꯁꯥꯡꯉꯒꯅꯦ ꯑꯗꯨꯒ ꯁꯣꯜꯂꯒ ꯀꯩ ꯍꯥꯏꯅꯤ ꯑꯩꯈꯣꯏꯒꯤ ꯅꯨꯄꯤꯒꯤ ꯃꯁꯥꯒꯤ ꯇꯥꯏꯞꯇ ꯇꯧꯔꯒ ꯁꯤꯒꯤ ꯈ꯭ꯋꯥꯡꯁꯦ ꯄꯤꯛꯁꯛ ꯄꯤꯛꯑꯒ ꯃꯥꯏ ꯐꯩꯒꯟꯁꯦ ꯌꯥꯝ ꯆꯥꯎꯕ ꯍꯥꯏꯇꯥꯔꯦ꯫ ꯁꯣꯝ ꯃꯣꯔꯦ ꯍꯪꯉꯣꯏꯒ ꯃꯥꯟꯅꯗꯕ ꯑꯃꯨꯛ ꯃꯣꯔꯦ ꯍꯉꯣꯏꯗꯩ ꯑꯃꯨꯛ ꯍꯦꯜꯂꯦꯕ ꯃꯥꯒꯤ ꯃꯑꯣꯡ ꯐꯖꯕꯁꯦ ꯅꯥꯍꯜꯂꯒ꯫ ꯥ ꯑꯗꯨꯗꯣ ꯑꯁ ꯍꯧꯖꯤꯛꯇꯤ ꯐꯥꯗ꯭ꯦ ꯆꯍꯤ ꯇꯔꯥ ꯇꯔꯦꯠ ꯆꯍꯤ ꯇꯔꯥꯃꯉꯥꯒꯁꯨ ꯑꯣꯏꯗ ꯆꯥꯗꯕ ꯑꯗꯨꯗ ꯄꯥꯛ ꯌꯥꯝ ꯇꯥꯡꯉꯦꯕ꯫
ꯍꯉꯣꯏꯁꯦ ꯌꯥꯝ ꯁꯤ ꯆꯥꯕꯁꯨ ꯐꯩ ꯍꯥꯏꯅ ꯇꯥꯏꯌꯦꯕ꯫ ꯍꯛꯆꯥꯡꯗ ꯑ ꯍꯛꯆꯥꯡꯗ ꯍꯛꯆꯥꯡꯒꯤ ꯆꯤꯛ ꯁꯥꯕ ꯇꯧꯕ ꯃꯌꯥꯝ ꯂꯩꯗꯅ
ꯑꯣ ꯑꯣ꯫
ꯑꯗꯨꯗꯣ ꯐꯍꯜꯂꯦꯅ ꯇꯥꯏ꯫ ꯍꯧꯖꯤꯛꯇꯤ ꯑꯩꯈꯣꯏ ꯃꯩꯇꯩ ꯈꯣꯏꯖꯨ ꯑꯗꯨꯝ ꯆꯥꯕ ꯍꯧꯒꯠꯂꯛꯑꯕꯅꯤ ꯈꯔ ꯈꯔ ꯐꯩꯅꯦ ꯑ ꯆꯥꯕ ꯃꯌꯥꯝ ꯂꯩꯔ
ꯃꯥꯅꯦ꯫ ꯑꯗꯨꯒ ꯆꯤꯡꯒꯤ ꯑꯩꯈꯣꯏꯒꯤ ꯃꯅꯥ ꯃꯁꯤꯡ ꯑꯃ ꯂꯩꯔꯤꯅꯦꯍꯦ ꯑꯗꯨꯗꯣ ꯑꯩꯈꯣꯏ ꯁꯤꯡꯖꯨ ꯇꯧꯔꯁꯨ ꯆꯥꯏ ꯑꯗꯨꯒ ꯑꯃ ꯑꯩꯈꯣꯏꯒꯤ ꯑ ꯆꯦꯡ ꯆꯦꯡꯁꯦ ꯁꯨꯒꯥꯏꯔꯒ
ꯑ
ꯑꯗꯨꯒ ꯉꯥ ꯍꯤꯟꯗꯥꯛꯁꯦ ꯍꯥꯞꯆꯤꯜꯂꯒ ꯑꯗꯨꯒ ꯃꯣꯔꯣꯛꯁꯦ ꯍꯥꯞꯆꯤꯜꯂꯒ ꯃꯔꯣꯛ ꯃꯀꯨ ꯑꯩꯈꯣꯏꯒꯤ ꯇꯣꯏꯍꯜꯂꯒ ꯍꯥꯞꯆꯤꯜꯂꯒ ꯊꯨꯝꯖꯦ ꯍꯥꯞꯆꯤꯜꯂꯒ ꯄꯨꯔꯥ ꯅꯩꯗꯣꯏꯅꯦꯕ꯫ ꯅꯩꯔꯒ ꯍꯧꯖꯤꯛꯀꯤ ꯅꯥꯄꯤꯖꯦ ꯍꯥꯞꯆꯤꯟꯒꯗ ꯑꯗꯨꯒ ꯑꯩꯈꯣꯏꯒꯤ ꯀꯩꯗꯣ ꯑꯩꯈꯣꯏ ꯂꯣꯟꯅ ꯀꯃꯥꯏꯅ ꯍꯥꯏꯅꯤ ꯏꯁꯇꯤꯝ ꯑꯁꯤ ꯏꯪꯂꯤꯁꯇ ꯍꯥꯏꯗꯣꯛꯈ꯭ꯔꯦ
ꯑꯣ ꯍ ꯌꯥꯗꯗ ꯀꯝ ꯈꯪꯗꯦ
ꯑꯗ ꯑꯗꯨꯃꯥꯏꯅ ꯇꯧꯗꯕ ꯑꯗꯣ ꯍꯧꯖꯤꯛꯀꯤꯗꯣ ꯑꯗꯨꯗꯣ ꯄꯨꯥ ꯀꯩꯅꯣꯗ ꯍꯥꯞꯆꯤꯟꯈ꯭ꯔꯅꯤꯗꯅ ꯍꯧꯖꯤꯛꯀꯤꯗꯨꯗ ꯑꯗꯣ ꯌꯥꯝ ꯇꯣꯠꯂꯅꯤ ꯊꯨꯝ ꯃꯔꯣꯛ ꯑꯣꯣꯜꯂꯒ ꯑꯗꯨꯒ ꯆꯐꯨꯗ ꯏꯁꯤꯡ ꯑꯁꯥꯕ ꯍꯥꯞꯄꯒ ꯑꯗꯨꯒ ꯑꯩꯈꯣꯏꯒꯤ ꯀꯩ ꯑꯩꯈꯣꯏꯒꯤ ꯃꯣꯃꯣꯒ ꯁꯦꯝꯕꯒꯤ ꯃꯣꯝ ꯇꯧ ꯑꯗꯨ ꯍꯥꯞꯆꯤꯜꯂꯒ ꯃꯊꯛꯇ ꯈꯜꯂꯒ ꯑꯗꯨꯒ ꯂꯐꯨ ꯃꯅꯥꯟꯅ ꯌꯣꯝꯂꯒ ꯇꯧꯕ ꯍꯥꯎꯕꯅꯦ ꯌꯥꯝ ꯁꯦꯝꯕꯅꯤ꯫
ꯆꯥꯕꯩꯁꯤꯗꯤ ꯁꯦꯝꯕꯨ ꯍꯩꯕꯨ ꯁꯦꯝꯕꯕꯨ ꯍꯩꯔꯗꯤ ꯑꯍꯥꯎꯕ ꯌꯥꯝ ꯂꯩꯕꯖꯥꯠꯅꯤꯗꯀꯣ꯫
ꯆꯤꯡ ꯁꯣꯝꯒꯤ ꯑꯩꯈꯣꯏ ꯆꯤꯡꯒꯤ ꯃꯤꯁꯦ ꯍꯩꯇꯦ꯫ ꯑꯩꯅ ꯁꯣꯝꯗꯒ ꯇꯝꯄꯥꯛꯇꯒ ꯑꯗꯨꯝ ꯂꯩꯕ ꯑꯣꯏꯔꯒꯗꯤꯀꯣ ꯂꯩꯗꯤ ꯂꯩ ꯑꯗꯨꯁꯨ ꯁꯪꯗꯕ ꯍꯥꯏꯇꯥꯔꯦ ꯍꯥꯏꯗꯤ ꯁꯣꯝꯗ ꯃꯤ ꯑꯗꯨꯒꯨꯝꯕ ꯄꯥꯝꯕ ꯃꯤ ꯌꯥꯝ ꯂꯩꯕ꯫ ꯑꯩꯈꯣꯏꯒꯤ ꯍꯌꯦꯡ ꯅꯤꯡꯊꯝꯊꯥꯗ ꯑꯩꯈꯣꯏꯗ ꯎꯇꯣꯡ ꯆꯥꯛ ꯂꯩꯇ꯭ꯔꯣ꯫
ꯃꯥꯅꯦ ꯑꯥ ꯑꯥ ꯇꯧꯋ ꯑꯁ ꯃꯗꯨ ꯌꯥꯝ ꯍꯥꯎꯋꯦ
ꯑꯩꯈꯣꯏꯗꯤ ꯂꯩꯇꯦꯕ ꯑꯗꯨ ꯏꯃꯨꯡ ꯈꯔꯗꯤ ꯃꯌꯥꯝ ꯂꯩꯌꯦꯕ ꯑꯗꯨꯝꯕꯗꯣ
ꯎꯝ
ꯑꯗꯣ ꯑꯩꯅ ꯍꯥꯏꯕꯅꯦ ꯅꯣꯏ ꯏꯝꯐꯥꯜꯗ ꯌꯥꯝ ꯆꯤꯒꯨꯝꯕꯁꯦ ꯌꯥꯝ ꯍꯥꯏꯔꯛꯑꯦ ꯃꯤ ꯄꯥꯝꯕ ꯌꯥꯝ ꯂꯩ ꯃꯅꯤꯄꯨꯔꯗꯁꯨ ꯑꯗꯨꯅ ꯑꯗꯨꯏꯗꯣ ꯁꯦꯝꯃꯣ ꯁꯦꯝꯃꯒ ꯂꯣꯏ ꯄꯨꯈꯠꯂꯨ ꯍꯥꯏ ꯃꯌꯥꯝ
ꯍ ꯍꯣꯏ ꯄꯩꯁꯥ ꯄꯩꯁꯥ ꯐꯖ ꯇꯥꯟ ꯐꯪꯒꯅꯤ ꯑꯗꯨꯗꯤ
ꯃꯥꯅꯤ ꯃꯥꯅꯤ
ꯑꯗꯨꯅꯦ ꯂꯐꯨꯗ ꯇ ꯍꯥꯏꯔꯁꯨ ꯆꯤꯡꯒꯦ ꯂꯐꯨꯁꯤꯅ ꯏ ꯃꯍꯥꯎ ꯃꯤ